ꯍꯜꯂꯣ꯫
ꯑ꯫
ꯑꯣ꯫
ꯑ ꯌꯥꯔꯕ ꯃꯥꯜꯂꯦꯀꯣ꯫
ꯍꯣꯏ ꯍꯣꯏ ꯌꯥꯕꯒꯤꯅꯦ
ꯑ ꯑꯍꯣ ꯉꯁꯥꯏꯗꯤ ꯌꯥꯔꯦ ꯑꯗꯨꯗ ꯑꯩꯗꯤ ꯀꯔꯤ ꯇꯧꯔꯕ꯭ꯔꯥ ꯁꯤꯅꯤꯗ ꯉꯁꯥꯏꯃꯨꯛꯇꯤ
ꯆꯥꯛ ꯆꯥꯔꯕ꯭ꯔꯥ꯫
ꯇꯔ ꯃꯅꯦ
ꯑꯣ ꯆꯥꯛ ꯆꯥꯔꯕ꯭ꯔꯥ
ꯆꯥꯗ꯭ꯔꯤ
ꯑꯣ ꯆꯥꯛꯊꯣꯡ ꯀꯩ ꯍꯤꯟꯖꯥꯡꯅꯣ ꯅꯣꯏꯊꯣꯡꯕꯗꯣ ꯀꯩ ꯏꯟꯁꯥꯡ ꯊꯣꯡꯒꯦ
ꯑꯩ ꯍꯧꯖꯤꯛ ꯑꯂꯨ-ꯑꯂꯨ ꯊꯣꯡꯉꯦ ꯉꯁꯤꯗꯤ ꯑꯂꯨ ꯑꯣꯏꯅ ꯍꯣꯠꯅꯔꯅꯤ ꯉꯁꯤꯗꯤ ꯎꯝ ꯏꯊꯟꯇꯅꯤ ꯏꯊꯟꯇꯥꯂꯩꯌꯦꯕ
ꯑꯣ
ꯅꯪꯗꯤ
ꯑꯩꯗꯗꯒꯂꯩꯌꯦ
ꯑꯣ ꯑ ꯈꯨꯟꯗꯔꯣ ꯆꯤꯡꯗꯔꯣ ꯅꯠꯇ꯭ꯔꯒ ꯁꯤ ꯇꯝꯄꯥꯛꯇꯔꯣ
ꯂꯝꯄꯥꯛꯇ ꯅꯥꯡꯁꯨ
ꯍꯣꯏ ꯑꯩꯁꯨ ꯇꯝꯄꯥꯛꯛꯇ ꯂꯩꯌꯦ ꯑꯗꯣ ꯆꯥꯛꯀꯨꯝꯕꯆꯥꯛꯀꯨꯝꯕꯗꯤ ꯆꯥꯅꯔꯕꯣ
ꯆꯗ꯭ꯔꯤꯗ
ꯆꯗ꯭ꯔꯤ
ꯎꯝ ꯊꯕꯛ ꯍꯜꯂꯛꯄꯒ ꯆꯥꯛ ꯌꯦꯟꯁꯥꯡ ꯊꯣꯡꯉꯦ ꯆꯥꯛ ꯌꯦꯟꯁꯥꯡ ꯊꯣꯡꯕ ꯂꯣꯏꯔꯒ ꯍꯧꯖꯤꯛ ꯀꯣꯜ ꯇꯧꯔꯦ
ꯑꯣ ꯇꯥꯏ ꯐꯩ ꯑꯩꯁꯨ ꯀꯩꯅꯣ ꯂꯣꯏꯕꯗ ꯉꯥꯏꯔꯦ ꯊꯕꯛ ꯆꯠꯊꯣꯛꯄꯩꯀꯣ ꯑꯗꯨꯏꯗꯤ ꯍꯜꯂꯛꯄꯒ ꯊꯣꯡꯉꯤꯕꯒꯤ ꯑꯗꯨꯝ ꯈꯔ ꯊꯦꯡꯈ꯭ꯔꯦ
ꯑꯣ
ꯌꯥꯝ ꯅꯣꯏꯁꯨ ꯌꯥꯝ ꯊꯦꯡꯉꯦꯅ ꯊꯕꯛꯀꯨꯝꯕ ꯊꯕꯛꯀꯨꯝꯕ ꯑꯗꯨꯝ ꯅꯨꯡꯇꯤꯒꯤ ꯆꯥꯕ ꯑꯗꯨꯝ ꯊꯦꯡꯕꯩꯔꯣ ꯅꯣꯔꯃꯦꯜꯗ
ꯑꯩꯅ ꯆꯥꯅꯤꯡꯗꯕꯒꯤꯅꯦ ꯑꯩꯅ ꯆꯥꯅꯤꯡꯕ ꯃꯇꯝꯗ ꯆꯥꯕ
ꯑꯣ ꯑꯣ ꯑꯣꯆꯥꯏ
ꯆꯥꯛ ꯏꯟꯁꯪꯗꯤ ꯊꯣꯡꯕꯂꯣꯏꯔꯦ ꯎꯝ
ꯑꯩꯑꯩꯁꯨ ꯂꯣꯏꯔꯦꯗ ꯉꯥꯏꯍꯥꯛ ꯂꯩꯔꯗꯤ ꯆꯥꯔꯅꯤꯗ ꯊꯣꯡꯕꯕꯨꯗꯤ ꯂꯣꯏꯔꯦꯗ ꯆꯥꯕꯗꯣ ꯉꯥꯏꯑꯕꯅꯦꯗ
ꯊꯕꯛ ꯇꯧꯕ꯭ꯔꯥ
ꯑꯩ ꯍꯣꯏ ꯊꯕꯛ ꯆꯠꯄ
ꯑꯣ ꯄꯨꯡ ꯀꯌꯥꯗ
ꯑꯩ ꯁꯤꯐ ꯑꯅꯤ ꯌꯧꯕ ꯑꯩꯈꯣꯏꯒꯤꯗꯤꯀꯣ ꯊꯕꯛꯇꯣ ꯑꯗꯨꯑꯩ ꯗꯤ ꯑꯗꯨꯝ ꯍꯧꯖꯤꯛꯀꯤ ꯏꯚꯤꯅꯤꯡ ꯁꯤꯐꯇ ꯑꯣꯏꯅ ꯆꯠꯂꯦꯕ ꯄꯨꯡ ꯇꯔꯥ ꯊꯣꯏꯗꯒꯤ ꯄꯨꯡ
ꯏꯁ ꯏꯁ ꯏꯁ
ꯎꯝ ꯑꯗꯨꯒꯤ ꯈꯔ ꯊꯦꯡꯕ ꯑꯩꯗ
ꯑꯣ ꯑꯣ
ꯑꯗꯨꯒꯤ ꯊꯦꯡꯕ
ꯄꯨꯡ ꯑꯩꯠ ꯊꯥꯔꯇꯤ ꯍꯦꯟꯕꯗꯒꯤ ꯇꯔꯨꯛ ꯐꯥꯎ
ꯑꯩꯠ ꯊꯔꯇꯤꯗꯒꯤ ꯇꯔꯨꯛ ꯐꯥꯎ
ꯎꯝ
ꯅꯪꯔꯣ ꯑꯣ ꯀꯥꯏꯀꯥꯏꯗꯅꯣ
ꯃꯖꯥꯔ
ꯑꯣ ꯍꯧꯖꯤꯛ ꯀꯦꯐꯦꯒꯨꯝꯕꯗ ꯌꯥꯎꯕ꯭ꯔꯣ ꯔꯦꯁꯇꯨꯔꯦꯟꯒꯨꯝꯕꯗ ꯑꯣ ꯐꯥꯏ ꯐꯥꯏ ꯑꯩꯗꯤ ꯀꯦꯅꯣꯗꯅꯦꯗꯥꯥꯁꯦ ꯀꯩꯅꯣ ꯑ ꯑꯩꯁꯨ ꯊꯥꯡꯖꯝꯃꯦꯒꯜꯗꯣ
ꯎꯝ
ꯈꯪꯕ꯭ꯔꯣ
ꯎꯃꯦꯔ
ꯊꯥꯡꯖꯝ ꯑꯦꯩꯒ꯭ꯔꯣ ꯍꯥꯏꯅ ꯐꯨꯏꯠ ꯌꯦꯜꯂꯣꯒ ꯍꯥꯞꯄꯒ ꯇꯧꯕꯗꯣ
ꯃꯃꯤꯡꯗꯤ ꯄꯟꯗ꯭ꯔꯁꯨ ꯃꯅꯤꯄꯨꯔꯗꯤ ꯌꯥꯝ ꯆꯥꯎꯕꯗꯣ
ꯑꯗꯣ ꯎꯝ ꯊꯥꯗ ꯀꯌꯥ ꯀꯌꯥ ꯄꯤꯕ꯭ꯔꯥ
ꯑꯩ ꯑꯗꯨꯝ ꯍꯧꯖꯤꯛꯀꯤ ꯑꯅꯧꯕ ꯌꯥꯎꯁꯤꯡꯁꯦ ꯑꯗꯨꯝ ꯇꯔꯦꯠꯇꯒꯤ ꯍꯧꯋꯦꯕꯀꯣ ꯑꯗꯣ ꯆꯥ ꯆꯍꯤ ꯆꯍꯤ ꯈꯨꯗꯤꯡꯒꯤ ꯍꯦꯟꯒꯠ ꯄꯥꯅꯦꯕ ꯏꯟꯀ꯭ꯔꯤꯃꯦꯟ ꯂꯩꯕꯅꯦꯕ ꯑꯗꯨꯒ ꯍꯨꯖꯤꯛꯀꯤ ꯑꯥ ꯅꯪ ꯈꯔ ꯊꯕꯛ ꯇꯨ ꯐꯔꯒꯅ ꯑꯗꯨꯝ ꯀ ꯀꯣꯡꯒ꯭ꯔꯦꯆꯨꯂꯦꯁꯟꯒꯤ ꯃꯦꯁꯦꯁꯇꯣ ꯂꯥꯛꯑꯒ ꯑꯗꯨꯝ ꯑꯥ ꯊꯥ ꯉꯥ ꯇꯪꯈꯥꯏꯒꯨꯝꯕꯗꯁꯨ ꯑꯗꯨꯝ ꯇꯣꯂꯣꯞꯇꯣ ꯍꯦꯟꯒꯠꯂꯦꯕꯀꯣ ꯑꯦꯄ꯭ꯔꯤꯁꯤꯌꯦꯁꯟꯒꯤ ꯑꯣꯏꯅ ꯗꯅꯁ ꯅꯪꯒꯤ ꯅꯪꯅ ꯊꯕꯛ ꯇꯧꯕꯒꯤ ꯃꯇꯨꯡ ꯏꯟꯗ꯭ꯔꯦꯗ
ꯎꯝ ꯎꯝ
ꯑꯗꯣ ꯅꯣꯏꯒꯤꯗꯤ
ꯑꯩꯗꯤ ꯆꯞ ꯃꯥꯟꯅꯩꯗ
ꯑꯗꯨꯝ ꯍꯣꯏ ꯆꯥꯡꯃꯗ ꯂꯩꯕꯅꯦꯗ ꯑꯗꯨꯒ ꯑꯩꯈꯣꯏꯒꯤꯁꯤꯅ ꯑꯃꯨꯛ ꯀꯝꯄꯅꯤ ꯑꯆꯧꯕ ꯑꯣꯏꯕꯩ ꯔꯣ ꯁꯥꯔꯇꯤꯐꯤꯀꯦꯠꯀꯨꯝꯕꯁꯨ ꯌꯥꯎꯕꯅꯦꯕ ꯑꯗꯨꯒꯤ ꯑꯥ
ꯊꯕꯛ ꯂꯩꯇꯥꯕꯒꯤ ꯑꯗꯨ ꯌꯥꯎꯕꯅꯤꯅ ꯍꯥꯏꯗꯤ ꯑꯩꯗꯤ ꯑꯦꯛꯖꯥꯝ ꯂꯣꯏ ꯑꯦꯛꯖꯥꯝ ꯂꯣꯏꯕꯒꯤ ꯎꯝ ꯆꯍꯤ ꯃꯤꯗꯜꯗꯒꯤ ꯇꯪꯈꯥꯏꯒꯨꯝꯕꯗꯒꯤ ꯂꯥꯛꯄꯅꯤꯅꯀꯣ ꯍꯣꯏ ꯊꯕꯛ ꯐꯪꯗꯦꯕ ꯑꯗꯨꯒꯤ
ꯑꯣ ꯀꯔꯝꯕ ꯑꯦꯛꯖꯥꯝꯅꯣ
ꯑꯧ ꯀꯣꯂꯦꯖ ꯀꯥꯗ꯭ꯔꯤꯕꯀꯣ
ꯎꯝ ꯑꯦꯗꯃꯤꯁꯟꯗꯤ ꯇꯧꯈ꯭ꯔꯦꯕ
ꯑꯣ ꯑꯗꯨꯗꯤ ꯑꯩꯅ ꯑꯍꯟ ꯑꯦ ꯑꯗꯨꯁꯨ ꯑꯩꯅ ꯑꯍꯟ ꯑꯣꯏꯔꯦ
ꯎꯝ
ꯑꯩꯗ ꯑꯩꯅ ꯑꯍꯟ ꯑꯣꯏꯔꯛꯑꯦꯕ
ꯎꯝ ꯑꯣꯏꯖꯥꯁꯅꯨ ꯑꯣꯏꯖꯥꯁꯅꯨ
ꯍꯥ ꯑꯣꯏꯖꯥꯁꯅꯨꯕ ꯅꯪ ꯅꯪꯒꯤ ꯅꯌꯥꯝꯕ ꯂꯩꯌꯦ ꯍꯥꯏꯕꯗꯣ ꯑꯗꯨ ꯑꯠ ꯇꯨꯒꯤ ꯑꯥ ꯂꯦꯡꯒꯥꯒꯨꯝꯕ ꯑꯣꯏꯔꯝꯒꯗꯕ ꯃꯥꯜꯂꯦ ꯅꯌꯥꯝꯗꯤ ꯆꯍꯤ ꯑꯗꯨꯝ ꯀꯔꯝꯕ ꯀ꯭ꯂꯥꯁ ꯀꯨꯝꯗ ꯀꯥꯔꯛꯏ
ꯍꯥ
ꯅꯪꯒꯤ ꯅꯌꯥꯝꯕꯒ ꯂꯩꯌꯦ ꯍꯥꯏꯗꯥꯏꯅꯦ ꯑꯗꯨ ꯅꯌꯥꯝꯕꯗꯤ ꯀ꯭ꯂꯥꯁ ꯀꯨꯞ ꯀꯌꯥꯒꯨꯝꯕꯒ ꯀꯥꯔꯒꯦꯕ
ꯎꯝ ꯃꯥꯗꯤ ꯌꯥꯝ ꯎꯝ ꯕꯤꯌꯦ ꯐꯤꯐ ꯁꯤꯃꯤꯁꯇꯔ
ꯑꯣ ꯍꯥ ꯑꯗꯨꯗꯤ ꯅꯌꯥꯝꯕꯗꯒꯤꯁꯨ ꯍꯜꯂꯦ
ꯑꯣ ꯑꯗꯨꯗꯤ ꯄꯨꯄꯨ ꯇꯥꯔꯦ
ꯄꯨꯄꯨ ꯄꯨꯄꯨꯗꯤ ꯅꯠꯇꯦꯍꯦ ꯑꯩꯗꯤ ꯑꯩꯗꯣ ꯑꯩꯁꯨ ꯃꯥꯁꯇꯔ ꯂꯣꯏꯁꯤꯜꯂꯦꯕ
ꯑꯣ ꯅꯩꯌꯦ ꯐꯩꯌꯦ
ꯑꯗꯨꯝ ꯆꯍꯤ ꯈꯪꯅꯕꯗꯨ ꯈꯔ ꯐꯩ ꯍꯥꯏꯕꯅꯤꯗ
ꯑꯩꯗꯤ ꯌꯥꯝ ꯑꯉꯥꯡꯌꯦꯗ
ꯏꯁ ꯑꯉꯥꯡ ꯑꯣꯏꯗ꯭ꯔꯦꯗ ꯀꯣꯂꯦꯖ ꯀꯥꯒꯗꯧꯔꯤꯁꯨ
ꯏꯟꯇꯟ ꯂꯣꯢꯔ ꯆꯥꯅꯤ ꯎꯝ
ꯑꯗꯨꯝ ꯃꯥ ꯀ꯭ꯂꯥꯁ ꯑ ꯍꯥꯏꯠ ꯁ꯭ꯀꯨꯜꯒꯨꯝꯕꯁꯨ ꯑꯗꯨꯝ ꯁꯦ ꯀꯦꯅꯣ ꯇꯝꯄꯥꯛ ꯏꯝꯐꯥꯜꯗ ꯑꯣꯏꯅ ꯀꯥꯕ꯭ꯔꯣ
ꯑꯩꯈꯣꯏ ꯑꯈꯣꯏ ꯈꯨꯟꯗ
ꯑꯣꯏ ꯈꯨꯨꯟꯗ
ꯎꯝ
ꯑꯣ-ꯑꯣ ꯑꯗꯨꯒ ꯀ꯭ꯂꯥꯁ ꯏꯂꯚꯦꯟ ꯇꯨꯋꯦꯜꯞꯁꯦ ꯁꯤꯗ ꯀꯥꯗꯣꯏꯅꯦꯕ ꯑꯩ ꯅꯠꯇ ꯀ꯭ꯂꯥꯁ ꯇꯨꯋꯜꯞ ꯀꯣꯂꯦꯖ-ꯀꯣꯂꯦꯖ ꯀꯥꯒꯗꯕ ꯍꯧꯒꯗꯕꯅꯤ ꯑꯗꯣ ꯍꯧꯖꯤꯛ ꯀꯣꯂꯦꯖꯁꯤꯗꯤ
ꯀꯥꯔꯣꯏ ꯑꯩ ꯎꯝ ꯑꯩ ꯎꯝ ꯑꯦꯛꯖꯥꯝ ꯑꯦꯛꯖꯥꯝ ꯈꯛꯇ ꯆꯠꯇꯣꯏꯕ ꯑꯗꯣ ꯑꯦꯛꯖꯥꯝ ꯂꯣꯏꯔ ꯑꯃꯨꯛ ꯍꯜꯂꯛꯄ
ꯀꯣꯔ꯭ꯁꯄꯣꯟꯗꯦꯟꯗ ꯇꯧꯗꯣꯏꯔꯣ
ꯎꯝ ꯎꯝ
ꯌꯥꯝ ꯐꯩ ꯌꯥꯝ ꯐꯩ ꯀꯣꯔꯦꯁꯄꯣꯟꯗꯁ ꯍꯣꯏ ꯍꯟꯗꯛꯇꯤ ꯇꯣꯉꯥꯟꯕ ꯇꯧꯔꯒ ꯑꯦꯛꯖꯥꯝ ꯅꯨꯡ ꯈꯛꯁꯨ ꯊꯥꯕ ꯌꯥꯕꯅꯤꯅ
ꯑꯅꯦ ꯑꯗꯨꯝ ꯀꯣꯂꯦꯖ ꯀꯥꯔꯒ ꯑꯗꯨꯃꯥꯏꯅ ꯇꯧꯕ ꯇꯜꯂꯦꯕ ꯑꯗꯨꯒꯤ
ꯎꯝ-ꯎꯝ-ꯎꯝ-ꯎꯝ ꯐꯏꯗ ꯍꯣꯏꯗ ꯃꯤ ꯑꯗꯨꯒꯨꯝꯕꯗꯣ ꯄꯣꯏꯟ ꯌꯥꯝ ꯐꯪꯕꯁꯨ ꯌꯥꯎꯕꯅꯤꯗ
ꯎꯝ
ꯍꯥꯏꯕꯗꯤ ꯀꯩꯅꯣ ꯀꯣꯂꯦꯖ ꯀꯥꯗ꯭ꯔꯦ ꯇꯧꯔꯒ ꯃꯥ ꯋꯥꯡꯉꯣꯏꯗꯕ ꯐꯦꯜ ꯇꯧꯒꯣꯏꯗꯕꯁꯨ ꯅꯠꯇꯦ ꯇꯁꯨ ꯐꯖꯟꯅꯕꯨ ꯄꯥꯔꯗꯤ
ꯅꯪꯒꯤ ꯈꯣꯟꯖꯦꯜꯗꯣ ꯅꯨꯄꯥ ꯌꯥꯝ ꯋꯥꯡꯂꯒ ꯌꯥꯝ ꯆꯥꯎꯒꯗꯕ ꯃꯥꯜꯂꯦ
ꯑꯩ ꯈꯨꯣꯟꯖꯦꯜꯁꯤꯔꯣ ꯀꯩ ꯃꯥꯟꯒꯦꯕ
ꯌꯥꯝ ꯆꯥꯎ ꯌꯥꯝ ꯁꯥꯡꯅ ꯌꯥꯝ ꯆꯥꯎꯗꯧ ꯃꯥꯜꯂꯦꯕ
ꯀꯩꯅꯣ ꯈꯣꯟꯖꯦꯜꯁꯤꯕꯨ ꯌꯥꯝ ꯆꯥꯎꯔꯣꯏ ꯌꯥꯝ ꯁꯥꯡꯒꯗꯕ ꯍꯥꯏꯁꯤꯕꯨ
ꯅꯪꯒꯤ ꯈꯣꯟꯖꯦꯜꯅꯤ ꯍꯥꯏꯕ
ꯑꯥ
ꯑꯁꯦꯡꯕꯗ ꯎꯔꯗꯤ ꯌꯥꯝ ꯁꯥꯡꯉ ꯀꯣ ꯆꯥꯎꯒꯗꯕ ꯃꯥꯜꯂꯦꯕ
ꯑꯣ ꯑꯩ ꯏꯁꯁꯤꯔꯣ
ꯎꯝ
ꯌꯥꯝ ꯁꯥꯡꯕꯗꯤ ꯅꯠꯇꯦꯗ ꯆꯥꯡ ꯑꯃꯗ ꯅꯦꯗ ꯌꯥꯝ ꯋꯥꯡꯕꯁꯨ ꯅꯠꯇꯦ ꯌꯥꯝ ꯇꯦꯟꯕꯁꯨ ꯅꯠꯇꯦ
ꯎꯝ
ꯑꯗꯨꯝ ꯅꯣꯔꯃꯦꯜ ꯁꯥꯏꯖꯅꯤꯗꯤ
ꯐꯩꯌꯦ ꯐꯩꯌꯦ ꯕꯣꯜ ꯌꯦꯡꯒꯗ꯭ꯔꯣ
ꯕꯣꯜꯌꯦꯡꯒꯅꯤ ꯕꯣꯜꯌꯦꯡꯗꯕꯤꯗꯤ
ꯏꯗꯣ ꯕꯣꯜꯌꯦꯉꯅꯤ ꯉꯁꯤꯁꯦ ꯑꯩꯒꯤ ꯗꯥꯗꯥ ꯉꯁꯤ ꯁꯥꯟꯅꯥꯒꯅꯤꯕ
ꯌꯦꯁ ꯀꯅꯥꯅꯦꯕ
ꯗꯗꯥ
ꯅꯪꯒꯤ ꯗꯗꯥ
ꯑꯩꯒꯤ ꯑꯩꯒꯤ ꯍꯦꯛ ꯄꯣꯛꯃꯤꯟꯅꯕ ꯗꯗꯥ ꯃꯤꯁꯤ
ꯃꯣꯏꯗꯤ ꯍꯌꯦꯡꯅꯤ
ꯍꯣꯏꯅꯦ ꯍꯌꯦꯡ ꯇꯨꯗ ꯈꯪꯉꯦ ꯉꯁꯤꯗꯤ ꯀꯅꯥ
ꯅꯪꯗ ꯉꯁꯤ ꯁꯥꯟꯅꯒꯅꯤ ꯍꯥꯏꯕꯗꯨꯗ
ꯉꯁꯤ ꯁꯥꯟꯅꯔꯣꯏ ꯍꯌꯦꯡꯉꯦ ꯍꯥꯏꯕ
ꯑ ꯍꯌꯦꯡ ꯆꯔꯆ ꯃꯇꯝꯗ ꯑꯃꯨꯛ ꯑꯣꯏꯔꯦ ꯑꯁ
ꯆꯔ ꯆꯒꯗꯅꯦ
ꯑꯩ ꯆꯔꯆꯁꯦ ꯈꯪꯗ꯭ꯔꯦ ꯍꯌꯦꯡꯁ ꯆꯠꯀꯗꯕ꯭ꯔꯥ ꯆꯠꯂꯨꯗꯕ꯭ꯔꯥ ꯒ꯭ꯌꯥꯟ ꯊꯥꯗ꯭ꯔꯦꯗ ꯂꯣꯡꯒꯆꯨ ꯕꯣꯜꯗꯣꯏꯁꯨ ꯌꯥꯝꯃꯦ ꯌꯦꯡꯅꯤꯡꯕ
ꯑꯣ ꯑꫭ
ꯑꯗꯨꯒꯤ
ꯎꯝ ꯐꯌꯦ ꯐꯌꯦ
ꯅꯪ ꯗꯤ ꯆꯔꯖ ꯆꯠꯂꯔꯣꯏꯗ꯭ꯔꯣ
ꯅꯣꯡ ꯆꯨꯔꯗꯤ ꯆꯠꯂꫭꯏꯗ
ꯍꯥ
ꯇꯜꯂꯦ ꯇꯨꯝꯅꯤꯡꯕ‌ ꯐꯔꯇꯅꯕ
ꯍꯌꯦꯡ ꯃꯦꯠꯁꯦ ꯑꯗꯨꯝ ꯌꯦꯡꯅꯤꯡꯕ ꯑꯗꯨꯏꯅꯦꯗꯥ ꯑꯩꯁꯨ ꯑꯁ ꯌꯥꯝ ꯐꯔꯛ ꯇꯥꯏꯗ ꯇꯥꯏꯃꯤꯡꯖꯦ ꯈꯔ ꯊꯦꯡꯉꯗꯤ ꯅꯨꯡꯉꯥꯏꯗꯕ ꯅꯠꯇ꯭ꯔꯒ ꯈꯔ
ꯎꯝ
ꯄꯨꯡ ꯕꯥꯔꯣ ꯑꯗꯨꯋꯥꯏꯗ ꯑꯣꯏꯔꯗꯤ ꯐꯒꯗꯕꯀꯣ
ꯍꯝ ꯍꯝ
ꯑꯗꯨꯁꯨ ꯅꯠꯇ꯭ꯔꯦ ꯗꯥꯏꯔꯦꯛ ꯆꯔꯁꯀꯤ ꯇꯥꯏꯃꯤꯡꯗꯨꯗ ꯑꯣꯏꯕꯒꯤ
ꯑꯣ
ꯅꯨꯡꯉꯥꯏꯗ꯭ꯔꯦꯗ
ꯈꯪꯗꯔꯦꯗ ꯑꯩꯖꯦ
ꯍꯌꯦꯡ ꯌꯦꯡꯉꯅꯤ ꯀꯃꯥꯏꯅ ꯇꯧꯋꯦ ꯍꯥꯏꯕꯗꯣ ꯍꯌꯦꯡ ꯅꫭꯡꯒꯨꯝꯕ ꯆꯨꯕ꯭ꯔꯥ ꯀꯃꯥꯏꯅ ꯇꯧꯕꯅꯣ ꯍꯥꯏꯕꯗꯣ
ꯎꯝ
ꯀꯩꯅꯣ
ꯑꯥ
ꯀꯩ ꯊꯣꯡꯒꯦ ꯅꯣꯏꯗꯤ ꯉꯁꯤꯗꯤ ꯆꯥꯛꯇꯤ ꯆꯥꯗ꯭ꯔꯦ ꯍꯥꯏꯌꯦ ꯑꯗꯨ ꯑꯣꯏꯔꯁꯨ ꯍꯥ
ꯏꫪꫭꯟ ꯕ꯭ꯂꯟꯗꯔꯤꯒ ꯑꯜꯂꯨ
ꯏꯔꯣꯟꯕ
ꯎꯝ
ꯑꯣ
ꯏꯔꯣꯟꯕ ꯑꯣꯏꯅ ꯆꯥꯔꯒꯦ ꯇꯧꯕ ꯑꯩꯩꯅꯗ ꯊꯕꯛ ꯍꯜꯂꯥꯛꯄꯗꯣ ꯋꯥꯔꯕꯒꯤ
ꯅꯪꯅ ꯊꯣꯉꯤꯔꯣꯕ
ꯎꯝ ꯑꯩꯅ ꯇꯧꯋꯦ
ꯑꯣ
ꯑꯩꯈꯣꯏ ꯗꯗꯥꯒ ꯂꯩꯕꯗꯣ ꯃꫭꯅꯤ ꯇꯧꯗ꯭ꯔꯦꯕ
ꯑꯣ
ꯅꯪꯅ ꯑꯗꯨꯝ ꯊꫭꯡꯕ꯭ꯔꯣ
ꯎꯝ ꯑꯩꯅ ꯑꯗꯨꯝ ꯊꫭꯡꯉꯦ
ꯆꯥꯛ ꯌꯦꯟꯁꯥꯡ ꯊꯣꯡꯕ ꯍꯩꯒꯗꯕ ꯃꯥꯜꯂꯦꯅꯦ
ꯎ ꯊꫭꯡꯕꯗꯤ ꯑꯗꯨꯝ ꯑꯩꯅ ꯍꯥꯏꯗꯤ ꯎ ꯆꯤꯡꯒꯤ ꯃꯤꯅꯤꯅ ꯀꯣ ꯑꯗꯨꯝ ꯊꯣꯡꯉꯦ ꯊꯣꯡꯉ ꯂꯥꯛꯑꯦꯕ ꯑꯗꯨꯒꯤ ꯁꯟꯁꯥꯒꯨꯝꯕ ꯌꯦꯟꯒꯨꯝꯕ ꯂꯣꯏ ꯈꯪꯉꯦꯗ ꯑꯗꯨꯒꯨꯝꯕ ꯑꯂꯨ ꯏꯔꯣꯟꯗꯤ ꯑꯩꯗꯤ
ꯑꯦ
ꯀꯦꯖꯤ ꯋꯂꯥ
ꯅꯪꯁꯦ ꯉꯁꯥꯏ ꯋꯥꯔꯤ ꯁꯥꯟꯅꯕꯗꯨ ꯅꯠꯇ꯭ꯔ ꯅꯪꯒꯤꯁꯦ
ꯍꯥꯥ
ꯉꯁꯥꯏ ꯋꯥꯔꯤ ꯁꯥꯟꯅꯕꯗꯨ ꯅꯠꯇ꯭ꯔꯣ ꯑꯩꯅ ꯃꯦꯁꯦꯖ ꯊꯥꯔꯛꯄꯗꯣ
ꯈꯪꯗꯦꯗ
ꯍꯥꯥ
ꯈꯪꯗ꯭ꯔꯦ ꯑꯩ ꯐꯣꯟ ꯇꯧꯕ꯭ꯔꯥ ꯇꯧꯗꯕ꯭ꯔꯥ ꯈꯪꯗ꯭ꯔꯦ ꯒ꯭ꯌꯥꯟ ꯇꯥꯔꯛꯇ꯭ꯔꯦ
ꯅꯠꯇꯦ ꯍꯧꯖꯤꯛꯇꯣ ꯑꯩꯅ ꯁꯤꯗ ꯇꯧꯔꯛꯎ ꯇꯧꯔꯒ ꯑꯩꯅ ꯅꯝꯕꯔ ꯄꯤꯔꯛꯑꯦꯗꯅ
ꯑꯪꯅꯤꯗ
ꯑꯗꯨ ꯑꯣꯏꯗꯕ꯭ꯔꯕ
ꯎꯝ ꯐꯪꯗ꯭ꯔꯦ
ꯑꯣ ꯑꯩꯗꯤ ꯑꯗꯨ ꯑꯣꯏꯕ꯭ꯔꯥ ꯈꯜꯗꯨꯔꯦ ꯑꯩꯗꯤ ꯀ ꯇꯧꯔꯛꯄꯗꯨꯗ ꯁꯤ
ꯒ꯭ꯌꯥꯟ ꯇꯥꯗ꯭ꯔꯦꯗ ꯌꯥꯝꯃꯟꯕꯗꯒꯤꯀꯣ
ꯑꯣ ꯑꯗꯨꯝ ꯅ ꯑꯃꯛ
ꯀꯅꯥ ꯀꯅꯥꯅ ꯈꯪꯗ꯭ꯔꯦ ꯑꯩꯗꯤ ꯑꯗꯨ ꯗꯤꯂꯦ ꯇꯧꯋꯦꯗ ꯑꯩꯗꯤ ꯂꯣꯏꯔꯗꯤ ꯌꯥꯝꯃꯦꯕ
ꯑꯗꯨꯗꯤ ꯑꯩꯗꯤ ꯍꯧꯖꯤꯛꯇ ꯑ ꯃꯤ ꯑꯃꯒ ꯋꯥꯔꯤ ꯁꯥꯟꯅꯔꯝꯕꯅꯦꯕꯀꯣ ꯑꯗꯨꯝ ꯇꯦꯛꯁ ꯕꯦꯁꯤꯁꯇ ꯑꯗꯨꯗ ꯅꯪꯂꯥ ꯈꯟꯕꯅꯦꯗ ꯑꯗꯨꯗ ꯑꯗꯨꯒꯤ ꯍꯪꯕꯅꯦꯗ
ꯎꯝ ꯎꯝ
ꯑꯣꯏ ꯑꯣꯏ ꯇꯔꯕ ꯃꯥꯜꯂꯦ
ꯑꯣ ꯀꯌꯥꯟ ꯇ ꯇꯔꯦ